ꯀꯞꯄꯤ ꯀꯩꯇꯧꯔꯤꯅꯣ
ꯃꯤ ꯉꯥ ꯏꯃꯥꯟꯅꯕꯤ ꯑꯃ ꯉꯥꯏꯔꯤꯌꯦ ꯆꯥ ꯊꯛꯅꯕꯗꯅ
ꯑꯣ ꯑꯗꯨꯅꯦ ꯃꯥ ꯂꯣꯏꯈ꯭ꯔꯕ꯭ꯔꯣ
ꯅꯪꯒꯤ ꯅꯝꯕꯔꯗꯣ
ꯀꯩꯕ ꯅꯃꯥꯟꯅꯕꯤ ꯑꯃ ꯉꯥꯏꯔꯤ ꯍꯥꯏꯔꯣ ꯆꯥ ꯊꯛꯅꯕ ꯆꯥꯛꯂꯝꯃꯕꯣ ꯅꯪ
ꯂꯥꯝꯃꯦ ꯊꯤꯅ ꯂꯥꯝꯃꯦ
ꯑꯣ ꯍꯣꯏ ꯍꯣꯏ ꯑꯗꯨꯗꯤ ꯆꯥꯅꯕ ꯇꯧꯔꯁꯤ ꯅꯪ ꯅꯃꯥꯟꯅꯕꯤꯗꯨꯕꯨ ꯍꯜꯂꯛꯈ꯭ꯔꯕ꯭ꯔꯣ
ꯍꯜꯂꯛꯈ꯭ꯔꯦ ꯂꯣꯠꯁꯟ ꯇꯩꯔꯤ ꯑꯃ ꯅꯪ ꯂꯣꯏꯁꯜꯂꯕꯣ ꯅꯪꯗꯤ
ꯑꯣ ꯑꯗꯨ ꯅꯪ ꯑꯃꯨꯛ ꯅꯪꯁꯨ ꯂꯣꯏꯁꯤꯟꯕ ꯆꯠꯇꯣꯏꯔꯣ
ꯎꯝ ꯎꯝ ꯑꯩꯗꯤ ꯂꯣꯏꯁꯜꯂꯦ ꯉꯥꯏꯔꯤ ꯃꯥꯕꯨ
ꯑꯣ ꯍꯣꯏ ꯑꯩ ꯍꯧꯖꯤꯛꯀꯤ ꯃꯃꯥꯟꯅꯕꯤꯗꯣ ꯃꯥꯁꯨ ꯑꯩꯅ ꯉꯁꯥꯏ ꯆꯠꯄꯗꯅꯦ ꯂꯨꯖꯕ ꯂꯣꯏꯗꯤ ꯂꯣꯏꯍꯧꯔꯕꯅꯦ
ꯀꯥꯏꯗ ꯆꯠꯁꯦ ꯍꯥꯏꯕꯅꯣ ꯑꯗꯣ
ꯈꯪꯗꯦ ꯅꯪꯅ ꯑꯄꯥꯝꯕꯗ ꯇꯧꯁꯦ
ꯈꯪꯗꯦ ꯑꯩꯁꯨ ꯀꯩꯅꯣꯅꯁꯨ ꯅꯪ ꯅꯃꯥꯟꯅꯕꯤꯗꯨꯅꯁꯨ ꯃꯄꯥꯟ ꯆꯥꯕ ꯆꯠꯅꯤꯡꯉꯦ ꯍꯥꯏꯌꯦ ꯃꯥꯗꯤ ꯕꯣꯞ ꯕꯥꯥ ꯊꯛꯅꯤꯡꯉꯦ ꯍꯥꯏꯌꯦ ꯑꯦ ꯕꯣꯕꯥꯁꯦ ꯀꯥꯏ ꯆꯠꯁꯦ ꯍꯥꯏꯅꯣ
ꯑꯗꯨ ꯕꯣꯕꯥꯗꯤ ꯁ꯭ꯋꯥꯏꯗ ꯐꯪꯉꯝꯗꯧ ꯃꯥꯟꯗꯦ ꯑꯩꯅ ꯈꯟꯕꯗꯗꯤ ꯀꯩꯅꯣꯗ ꯌꯦꯡꯉꯨꯁꯤꯔꯣ ꯇꯤ ꯑꯦꯟꯗ ꯍꯥ ꯀꯩ ꯆꯥꯅꯤꯡꯉꯦ ꯅꯪ ꯁꯤ ꯐꯨꯠ ꯑꯦ ꯅꯍꯥꯟꯒꯤꯗꯣ
ꯃꯅꯤꯡꯒꯤꯗꯣ
ꯑꯗꯨ ꯉꯥꯏꯈꯣ ꯑꯩꯗꯤꯅꯦ ꯑꯩ ꯄꯨꯛꯇꯣꯏ ꯑꯃ ꯌꯥꯝ ꯁꯧꯒꯠꯂꯤꯕ ꯑꯩꯁꯦ ꯉꯔꯥꯡ ꯅꯍꯥꯟꯗ ꯑꯩ ꯊꯥꯎ ꯆꯥꯁꯤꯟꯕꯒꯤ ꯑꯗꯣ ꯑꯆꯝꯕ ꯑꯣꯏꯅ ꯆꯥꯁꯦ ꯉꯁꯤꯗꯤ
ꯍꯥꯏ ꯑꯗꯣ ꯑꯆꯝꯕꯗꯣ ꯀꯥꯏ ꯆꯥꯁꯦ ꯍꯥꯏꯔꯤꯅꯣ
ꯈꯪꯗꯦ ꯑꯃ ꯍꯦꯛꯇ ꯊꯣꯛꯑꯒ ꯌꯦꯡꯉꯨꯔꯁꯤ ꯅꯠꯇ꯭ꯔꯗꯤ ꯎꯔꯔꯣꯏꯌꯦ ꯈꯪꯉꯔꯣꯏꯕ
ꯑꯗꯨꯁꯨ ꯌꯥꯏꯅꯦ
ꯎꯝ
ꯎꯝ ꯐꯥꯎꯟꯗꯦꯁꯟꯁꯦ ꯈꯔ ꯇꯩꯁꯤꯟꯁꯦꯔ ꯈꯟꯕꯅꯤꯗ ꯑꯩꯁꯨ ꯆꯠꯀꯗꯕꯅꯤꯅ
ꯀꯩꯇꯧꯋꯦꯕ
ꯐꯥꯎꯟꯗꯦꯁꯟꯁꯦ ꯈꯔ ꯇꯩꯁꯟꯖꯔꯣ
ꯇꯩꯁꯜꯂꯨ ꯅꯪ ꯑꯩꯗꯤ ꯇꯩꯁꯜꯂꯔꯣꯏ ꯑꯩꯗꯤ ꯍꯧꯖꯤꯛꯇ ꯑꯩꯈꯣꯏ ꯏꯃꯥꯟꯅꯕꯤ ꯑꯃꯅ ꯑꯩꯁꯦ ꯀꯦꯕꯤꯒꯦꯅ ꯀꯦꯕꯤꯔꯝꯃꯦꯕ ꯑꯗꯨꯗꯨꯒꯤꯅꯦ ꯃꯥꯏꯁꯦ ꯑꯩꯒꯤꯗꯤ ꯈꯔꯁꯨ ꯐꯠꯇꯦꯕ ꯑꯩꯒꯤ ꯃꯥꯏꯗꯣ ꯈꯪꯕ꯭ꯔꯥ
ꯎꯝ
ꯑꯗꯨꯗꯨꯅꯅꯦ ꯑꯃꯨꯛ ꯀꯥ ꯀꯦ ꯁꯤꯟꯕ ꯑꯩꯗꯤ ꯌꯥꯔꯔꯣꯏꯕ ꯑꯗꯨꯗꯨꯅ ꯑꯩꯗꯤ ꯀꯦꯔꯔꯣꯏ ꯅꯪ ꯀꯦꯁꯜꯂꯣ
ꯅꯪ ꯀꯩ ꯍꯥꯞꯇꯣꯏꯅꯣ ꯆꯠꯄ ꯀꯥꯟꯗ ꯌꯨꯝ ꯗ꯭ꯔꯦꯁꯦ ꯆꯠꯀꯗ꯭ꯔꯥ ꯅꯠꯇ꯭ꯔꯒ ꯎꯝ ꯀꯌꯥ ꯍꯥꯞꯇꯣꯏꯅꯣ ꯍꯥꯏꯕꯅꯣ ꯌꯨꯝ ꯅꯠꯇꯤꯌꯦ ꯌꯨꯝ ꯗ꯭ꯔꯦꯁꯇ ꯆꯠꯀꯗꯕ꯭ꯔꯥ ꯍꯥꯏꯕꯅꯤꯗ
ꯈꯪꯗꯦ ꯈꯜꯂꯣ ꯍꯥꯏꯗꯤ ꯀꯌꯥꯝ ꯂꯥꯞꯅ ꯆꯠꯀꯅꯤ
ꯈꯪꯗꯦ ꯍꯪꯉꯨꯅꯦ ꯑꯝꯇ ꯅꯪ ꯅꯪ ꯐꯝꯃꯤꯟꯅꯔꯝꯕ ꯅꯨꯄꯤꯗꯨꯗꯁꯨ
ꯒꯦꯠ ꯐꯥꯎꯒꯤꯗ꯭ꯔꯦꯁꯗ ꯆꯠꯁꯤꯔꯣ
ꯒꯦꯠ ꯀꯥꯟꯒꯗ꯭ꯔꯣ
ꯕꯣꯕꯥꯗꯣ ꯒꯦꯠꯇ ꯍꯧꯖꯤꯛꯇꯤ ꯑꯦꯟꯗꯗꯤ ꯂꯩꯔꯝꯗꯧ ꯃꯥꯜꯂꯦ
ꯌꯥꯏꯅꯦ ꯀꯩꯅꯣꯒꯤꯗꯨꯔꯣ ꯒꯦꯠꯇ ꯍꯦꯛ ꯆꯪꯕ ꯀꯥꯟꯗ ꯂꯩꯕꯗꯣ ꯌꯥꯏꯌꯦ ꯑꯗꯨꯁꯨ
ꯑꯗꯨ ꯅꯠꯇ꯭ꯔꯗꯤ ꯌꯥꯝ ꯂꯥꯞꯃꯟꯒ꯭ꯔꯗꯤ ꯑꯩꯈꯣꯏ ꯈꯣꯡꯅ ꯆꯠꯄꯗꯣ ꯋꯥꯔꯣꯏꯗ꯭ꯔꯣ
ꯋꯥꯅꯤꯌꯦ ꯑꯗꯨꯗꯤ ꯈꯔ ꯅꯥꯟꯅ ꯆꯠꯄꯗꯨ ꯐꯠꯇ꯭ꯔꯣ ꯏꯀꯥꯏꯗ꯭ꯔꯣ ꯌꯨꯝꯒꯤꯗ꯭ꯔꯦꯁ ꯌꯥꯝ ꯅꯥꯟꯅꯁꯨ ꯅꯥꯟꯒꯤꯅꯨꯗ ꯅꯪ ꯑꯩ ꯐꯤꯒꯁꯨ ꯌꯥꯝ ꯄꯨꯔꯛꯇꯦ ꯀꯗꯥꯥꯏꯗꯩꯅꯣ ꯐꯤꯒꯖꯦ ꯐꯤꯒꯖꯦ ꯌꯥꯝꯅ ꯄꯨꯔꯛꯇ꯭ꯔꯦ ꯈꯔ ꯅꯥꯟꯅ ꯍꯥꯏꯕꯩ ꯋꯥꯅꯦ ꯑꯩ ꯀ꯭ꯌꯦꯝꯂꯩꯇꯔꯥꯗꯤ ꯀꯃꯥꯏ ꯍꯥꯞ ꯀꯩꯗꯧꯁꯤꯒꯦꯅꯦ ꯇꯧꯔꯤꯁꯤꯕꯣ
ꯀꯩꯅꯣ ꯇꯧꯒꯅꯤ
ꯀꯩ ꯇꯧꯗꯣꯏꯕ
ꯑꯣ ꯍꯣꯏ ꯈꯤꯇꯪ ꯅꯥꯟꯕ ꯏꯁ ꯀ꯭ꯂꯥꯁ ꯆꯠꯄꯒꯤ ꯗ꯭ꯔꯦꯁꯇ ꯆꯠꯂꯁꯤꯔꯣ
ꯑꯗꯨꯁꯨ ꯌꯥꯏ ꯑꯗꯨꯁꯨ ꯌꯥꯏ ꯈꯟꯕ ꯌꯥꯏ ꯑꯗꯨꯁꯨ ꯑꯩ ꯂꯣꯡꯄꯦꯟ ꯑ ꯑꯗꯨꯁꯨ ꯌꯥꯌꯦ ꯑꯩꯖꯨ ꯂꯣꯡꯄꯦꯟ ꯑꯉꯧꯕ ꯍꯥꯞꯄꯁꯦ ꯑꯗꯨꯗꯤ ꯅꯪꯁꯨ ꯂꯣꯡꯄꯦꯟ ꯑꯉꯧꯕ ꯂꯩꯕ꯭ꯔꯣ
ꯑꯉꯧꯕꯗꯤ ꯂꯩꯇꯦ ꯑꯩꯅ ꯉꯔꯥꯡ ꯁꯦꯠꯄꯗꯨꯗꯤ ꯂꯩ ꯑꯗꯨꯗꯤ ꯑꯃꯨꯛ ꯌꯥꯒꯗ꯭ꯔꯣ
ꯉꯔꯥꯡꯗꯨꯗꯤ ꯌꯨꯝꯒꯤ ꯃꯥꯟꯗ꯭ꯔꯣ
ꯑꯗꯨꯅꯦ ꯑꯗꯣ ꯑꯩ ꯑꯗꯨꯝ ꯖꯣꯒꯔ ꯑꯃ ꯑꯣꯏꯅ ꯁꯦꯠꯂꯒ ꯂꯥꯛꯑꯣꯔꯣ
ꯖꯣꯒꯔꯗꯨꯁꯨ ꯌꯥꯏꯅꯦ ꯑꯗꯣ ꯅꯪꯅ ꯖꯣꯒꯔ ꯍꯥꯞꯄꯗꯤ ꯑꯩꯒꯤꯁꯦ ꯀꯌꯥ ꯍꯥꯞꯄꯣ ꯍꯥꯏꯕ ꯅꯣꯃꯦ
ꯅꯪ ꯅꯪ ꯖꯣꯒꯔ ꯂꯩꯔꯗꯤ ꯖꯣꯒꯔ ꯍꯥꯞꯄꯣ ꯖꯣꯒꯔ ꯑꯃꯗꯨꯁꯨ ꯑꯗꯨꯅ ꯐꯅꯤ ꯐꯔꯣꯏꯗ꯭ꯔꯣ ꯖꯤꯟ ꯁꯦꯠꯄꯗꯨ ꯏꯀꯥꯏꯖꯗ꯭ꯔꯣ
ꯖꯤꯟꯁ ꯁꯦꯠꯄꯒ ꯂꯥꯏꯔꯤ ꯑꯩ ꯂꯣꯟ ꯄꯦꯟ ꯑꯍꯨꯝꯒꯇꯨ ꯄꯨꯁꯜꯂꯛꯑꯦ ꯍꯥꯏꯕ ꯑꯗꯨꯒꯗꯤ ꯅꯪꯒꯤ ꯂꯣꯡꯄꯦꯟꯁꯤꯡ ꯅꯪꯒꯤ ꯂꯣꯡꯄꯦꯟꯁꯤꯡꯒꯗꯤ ꯑꯩꯒꯗꯤ ꯆꯥꯔꯔꯣꯏꯅꯦ ꯑꯃꯨꯛꯀ
ꯍꯣꯏ ꯆꯥꯟꯅꯕ꯭ꯔꯥ ꯑ ꯑꯈꯣꯏꯅꯤ ꯆꯥꯟꯅꯗꯧ ꯃꯥꯟꯗꯦ
ꯆꯥꯟꯅꯔꯔꯣꯏꯅꯦ ꯀꯥꯟꯅꯗꯦꯁꯦ ꯂꯣꯡꯄꯦꯟ ꯑꯃ ꯗꯨꯝ ꯍꯥꯞꯆꯤꯜꯂꯦ ꯑꯩ ꯑꯗꯨꯒ ꯈꯔ ꯀꯦꯁꯜꯂꯦ ꯑꯗꯨꯒ ꯊꯣꯛꯑꯁꯦ ꯅꯠꯇ꯭ꯔꯣ
ꯍꯣꯏ ꯊꯣꯛꯑꯁꯦ
ꯑ ꯅꯨꯡꯁꯥꯖꯦ ꯑꯩ ꯀꯥꯁꯦ ꯌꯥꯗ꯭ꯔꯦꯅꯦ ꯀꯃꯥꯏꯅ
ꯑꯩꯈꯣꯏꯗꯤ ꯍꯧꯖꯤꯛ ꯇꯣꯂꯣꯞ ꯐꯪꯉꯕꯅꯤꯅ
ꯇꯣꯂꯣꯞ ꯐꯪꯉꯕꯅꯤꯅ ꯆꯥ ꯊꯛꯄ ꯆꯠꯂꯁꯤ
ꯍꯧꯈꯣꯏꯁꯨꯅꯦ ꯆꯥꯉꯛꯇ꯭ꯔꯤ ꯕꯩꯅꯦ ꯂꯨꯄꯥ ꯑꯅꯤ ꯄꯤꯕ ꯆꯥꯁꯤꯀꯣ
ꯎꯝ ꯅꯨꯄꯥ ꯑꯅꯤ ꯄꯤꯕꯗꯣ ꯇꯣꯂꯣꯞꯇꯣ ꯆꯥ ꯊꯛꯄ ꯆꯠꯂꯁꯦ ꯎꯝ ꯅꯨꯡꯁꯥ ꯁꯦ ꯌꯥꯗ꯭ꯔꯦ ꯅꯨꯡꯉꯥꯏꯅꯦ ꯑꯗꯨꯕꯨꯗꯤ ꯅꯨꯡꯁꯥꯁꯦ ꯁꯟ ꯁꯦꯠꯀꯤ ꯇꯥꯏꯞꯇ ꯃꯣꯏ ꯐꯨꯠꯕꯣꯜꯁꯨ ꯁꯥꯟꯅꯔꯤꯌꯦ ꯀꯌꯥꯗ ꯅꯨꯡꯉꯥꯏꯅ ꯁꯥꯟꯅꯔꯤꯅꯦ ꯌꯦꯡꯉꯣ
ꯅꯨꯡꯉꯥꯏꯔꯝꯒꯅꯤ ꯑꯁ ꯑꯩꯗꯤ ꯍꯥꯏꯈꯣ ꯑꯩꯗꯤ ꯁꯝꯁꯤꯁꯨ ꯑꯩꯒꯤ ꯏꯃꯥꯟꯅꯕꯤ ꯑꯃꯅ ꯈꯣꯏꯍꯜꯂꯝꯗꯅ ꯑꯩꯗꯤ ꯁꯝꯁꯦ ꯈꯣꯏꯔꯒ ꯑꯗꯨꯝ ꯂꯥꯛꯀꯗ꯭ꯔꯣ ꯑꯩꯕꯣ ꯑꯗꯨꯗꯤ ꯏꯀꯥꯏꯖꯅꯤꯌꯦ
ꯀꯩꯗꯧꯔꯒꯦ ꯑꯗꯨꯝ ꯈꯣꯏꯍꯜꯂꯣ ꯀꯩꯗꯧꯒꯦ ꯐꯖꯗ꯭ꯔꯣ
ꯑꯁ ꯁꯥꯏꯁꯤꯗ ꯑꯩꯅ
ꯅꯪ ꯈꯣꯏꯌꯣ ꯀꯩꯁꯨꯀꯥꯏꯗꯦ ꯑꯩ ꯔꯣꯡꯄꯦꯟ ꯌꯥꯝ ꯐꯣꯔꯃꯦꯜ ꯑꯣꯏ ꯍꯥꯏꯕ
ꯆꯠꯂꯒꯗꯤ
ꯑꯩ ꯂꯣꯡꯄꯦꯟꯁꯦ ꯌꯥꯝ ꯐꯣꯔꯃꯜ ꯑꯣꯏꯈ꯭ꯔꯦ ꯃꯦ ꯍꯣꯔꯦꯟ ꯑꯩ ꯏꯇꯣꯝꯗ ꯑꯣꯠ ꯇꯥꯖꯔꯗꯤ ꯏꯀꯥꯏꯖꯩꯍꯦ
ꯇꯥꯔꯣꯏ ꯇꯥꯔꯣꯏ ꯇꯥꯔꯣꯏꯁꯦ ꯀꯩꯁꯨ ꯑꯩꯁꯨ ꯇꯣꯞ ꯑꯩꯗꯤ ꯑꯗꯨꯝ ꯇꯤ ꯁꯥꯥꯔꯠ ꯑꯃ ꯂꯤꯠꯂ ꯇꯤ ꯁꯥꯥꯔꯠ ꯑꯃꯒ ꯀꯩꯅꯣ ꯑꯃꯒ ꯁꯦꯠꯂꯒ ꯑꯣꯏꯅ ꯂꯥꯛꯑꯒꯦ
ꯌꯥꯢ ꯑꯗꯨꯁꯨ ꯅꯪ ꯀꯩꯒꯤ ꯐꯨꯠ
ꯀꯩ ꯇꯣꯞꯁ ꯂꯤꯠꯂꯒꯦ
ꯇꯤꯁꯥꯔꯠ ꯑꯃ ꯍꯥꯞꯄꯦ ꯑꯩꯖꯨ
ꯍꯣꯏ ꯑꯩꯁꯨ ꯇꯤꯁꯥꯔꯠ ꯑꯃ ꯍꯥꯞꯄꯒꯦ ꯑꯗꯨꯒ ꯑꯣꯏꯅ ꯆꯠꯂꯁꯦ
ꯇꯤ ꯁꯥꯔꯠ ꯑꯃ ꯅꯣꯏ ꯀꯨꯝꯗꯔꯛꯄꯁꯤꯗ ꯑꯗꯨꯝ ꯉꯥꯏꯔꯝꯃꯒꯦ ꯅꯠꯇ꯭ꯔꯒ ꯀꯥꯈꯠꯂꯛ ꯑꯣ ꯍꯥꯏꯕ꯭ꯔꯥ ꯑꯃꯨꯛꯀ
ꯍꯜꯂꯛꯑꯅꯣ ꯋꯥꯔꯅꯤ
ꯑꯩꯒꯤꯅꯦ
ꯎꯝ
ꯐꯣꯟ ꯀꯣꯚꯔ ꯗꯣ ꯅꯣꯏ ꯐꯃꯨꯡꯗ ꯊꯝꯍꯧꯕꯅꯦꯕꯀꯣ
ꯑꯥ
ꯐꯃꯨꯡꯗꯔꯥ ꯃꯈꯥꯗꯔ ꯊꯝꯃꯕꯅꯦ ꯑꯩ ꯀ꯭ꯂꯤꯞꯀ ꯗꯨ ꯕꯨꯛ ꯃꯈꯥꯗ ꯄꯨꯠ ꯅꯣꯏ ꯀꯨꯝꯗꯔꯛꯄ ꯀꯥꯟꯗ ꯄꯥꯏꯔꯛꯎꯣꯅꯦ
ꯍꯣ ꯍꯣ ꯄꯥꯏꯔꯛꯀꯦ ꯄꯥꯏꯔꯛꯀꯦ
ꯎꯝ
ꯍꯣꯏ ꯑꯗꯨꯗꯤ ꯅꯪꯁꯨ ꯂꯣꯏꯁꯜꯂꯣ ꯅꯪ ꯂꯣꯏꯁꯟꯗꯧꯕ ꯀꯌꯥꯝ ꯋꯥꯠꯂꯤ ꯑꯁ ꯂꯣꯏꯁꯟꯕꯁꯤ ꯌꯥꯏꯔꯣꯏ ꯉꯥꯏꯍꯥꯛ ꯀꯛ ꯉꯍꯥꯛꯀ ꯂꯩꯒꯣ ꯑꯗꯨꯒ ꯂꯣꯏꯁꯤꯟꯁꯤ ꯑꯩꯒꯤꯗꯤꯅꯦ ꯄꯣꯠ ꯄꯩꯁꯥꯁꯤꯁꯨ ꯂꯣꯏꯗꯣꯔꯦꯕ ꯑꯩ ꯉꯁꯤꯁꯦ
ꯎꯝ
ꯑꯗꯨꯗꯨꯅ ꯑꯩꯗꯤ ꯄꯩꯁꯥꯁꯨ ꯍꯥꯞꯀꯗꯕꯅꯦ
ꯅꯨꯡꯁꯥꯁꯤꯗꯤ ꯅꯨꯡꯉꯥꯏꯍꯦ ꯁꯟ ꯁꯦꯠꯁꯤꯗꯤꯕ ꯁꯟ ꯀꯤꯁꯀ ꯇꯧꯔꯤꯌꯦ
ꯎꯝ ꯃꯤꯗꯤ ꯁꯟ ꯀꯤꯁ ꯀ ꯇꯧꯏꯀꯣ
ꯁꯟ ꯀꯤꯁꯀ ꯇꯧꯔꯦ ꯐꯣꯇꯣ ꯀꯞꯈꯥꯏꯔꯒꯦꯁꯦ ꯊꯤꯔꯁꯨ
ꯐꯣꯇꯣꯗ ꯄꯪꯒꯥꯥꯗ ꯀꯥꯞꯁꯟꯒꯗꯕꯅꯤ
ꯑꯩꯅ ꯊꯤꯔꯁꯨ ꯑꯗꯨꯝ ꯀꯥꯞꯄꯒꯦꯅꯦ ꯀꯩꯅꯣꯀꯣ
ꯐꯖꯩꯗ ꯅꯪ ꯀꯅꯥꯅ ꯊꯤ ꯍꯥꯏꯅꯣ ꯅꯪꯕꯨ
ꯑꯩ ꯊꯤꯔꯁꯨ ꯚ꯭ꯌꯨꯁꯤꯗꯤ ꯑꯝꯇ ꯀꯥꯞꯄꯤꯈꯤꯒꯦꯅꯦ
ꯀꯥꯞꯄꯤꯌꯣ ꯀꯥꯞꯄꯤꯌꯣ ꯅꯪꯒꯤ ꯚ꯭ꯌꯨꯗꯣ ꯀꯥꯞꯄꯤꯌꯣ ꯅꯪꯒꯤ ꯐꯖꯔꯕ ꯚ꯭ꯌꯨ꯫ ꯅꯪꯒꯤ ꯁꯟ ꯁꯦꯠ ꯑꯣꯏꯔꯕ ꯚ꯭ꯌꯨ꯫
ꯑꯩꯗꯤ ꯁ꯭ꯄꯣꯔꯠꯁꯨꯁꯅꯥ ꯍꯩꯇꯦ꯫
ꯍꯩꯇꯕꯅꯦ ꯅꯪꯗꯤ ꯑꯩꯗꯤ ꯃꯃꯥꯡꯒꯤ ꯏꯁ ꯄꯣꯔꯠꯁꯇꯁꯨ ꯐꯨꯠꯕꯣꯜ ꯌꯥꯎꯏ ꯑꯩꯗꯤ ꯅꯪꯗꯤ ꯀꯦꯝꯇ ꯌꯥꯎꯗꯦ꯫
ꯃꯃꯥꯡꯒꯤ ꯁ꯭ꯄꯣꯔꯠꯁꯇ ꯏꯃꯥꯟꯅꯕꯤ ꯑꯃꯅ ꯕꯥꯁꯀꯦꯠꯕꯣꯜꯒ ꯅꯠꯇꯤꯌꯦ ꯕꯣꯂꯤꯕꯣꯜ ꯁꯟ ꯁꯅꯥꯕ ꯀꯥꯟꯗ ꯑꯩ ꯂꯧꯒꯦ ꯑꯩ ꯂꯧꯒꯦ ꯀꯥꯏꯅ ꯇꯧꯔꯒ ꯑꯃꯁꯨ ꯌꯧꯗꯕꯗꯣ꯫
ꯍꯣꯏ ꯂꯧꯍꯧꯗꯕꯗꯣ ꯀꯅꯥꯝꯇ ꯍꯩꯕ ꯌꯥꯎꯗꯕꯗꯣ꯫ ꯈꯣꯏꯒꯤ ꯈꯣꯏꯒꯤ ꯗꯤꯄꯥꯔꯠꯃꯦꯟ ꯃꯦꯠꯊꯤꯌꯦ
ꯑꯃꯖꯨ ꯑꯃꯁꯨ ꯂꯧꯍꯧꯗꯕꯗꯣ ꯑꯩ ꯑꯩ ꯑꯩ ꯌꯩꯒꯦ ꯑꯩ ꯌꯩꯒꯦ ꯍꯥꯏꯔꯒ ꯈꯣꯏꯅꯝꯕ ꯃꯊꯛꯇ ꯕꯣꯜꯅ ꯃꯈꯥꯗ ꯅꯠꯇ꯭ꯔꯒ ꯈꯨꯠꯅ ꯃꯈꯥꯗ ꯕꯣꯜꯅ ꯃꯊꯛꯇ ꯍꯩꯃ ꯑꯗꯨ ꯅꯨꯃꯤꯠꯇꯨꯗꯤꯍꯦ ꯁꯟꯅꯕ ꯌꯥꯎꯕ ꯅꯠꯇꯕꯤꯗ꯫ ꯑꯗꯨ ꯅꯣꯛꯄꯁꯤꯗꯅꯦ ꯃꯥꯏ ꯅꯣꯛꯄꯗꯅꯦ ꯃꯥꯏ ꯕꯣꯜꯖꯦ ꯀꯥꯏ ꯆꯠꯄꯁꯨꯅꯣ ꯎꯗ꯭ꯔꯦꯕ ꯈꯪꯕ꯭ꯔ ꯃꯤꯠꯁꯦ ꯄꯤ ꯉꯇꯅ ꯉꯥꯏ
ꯍꯣꯏ ꯅꯪꯅ ꯈꯔ ꯍꯤꯒꯠꯄ ꯀꯟꯕꯒ꯫
ꯎꯝ ꯑꯗꯨꯅꯤ ꯍꯥꯏꯔꯤꯁꯦ ꯄꯤꯅꯒ ꯄꯤ ꯇꯥꯔꯤꯕ ꯕꯣꯜ ꯑꯗꯨꯅꯁꯨ ꯀꯥꯏ ꯆꯠꯄ ꯈꯪꯗꯕ꯫
ꯅꯪꯁꯦ
ꯎꯝ
ꯅꯨꯡꯉꯥꯏꯈꯤꯗ꯭ꯔꯦꯗꯀꯣ ꯅꯨꯡꯉꯥꯏꯈꯤꯗ꯭ꯔꯦꯗꯀꯣ ꯅꯪꯒꯤ ꯄꯤꯁꯦ ꯇꯥꯍꯟꯕ ꯍꯦꯛ ꯇꯥꯍꯟꯕꯈꯩ ꯅꯣꯛꯑꯕꯅꯤꯗꯣ
ꯅꯣꯏꯖꯨ ꯀꯨꯝꯊꯔꯛꯄꯗꯤ ꯌꯥꯔꯕꯅꯦꯍꯦ꯫
ꯉꯥꯏꯈꯣ ꯑꯩꯒꯤ ꯑꯩꯁꯨ ꯂꯣꯏꯁꯤꯜꯂꯤ ꯑꯩꯒꯤ ꯏꯃꯥꯟꯅꯕꯤ ꯑꯃꯗꯨꯁꯨ ꯃꯥꯁꯨ ꯑ ꯃꯣꯏ ꯃꯃꯥꯟꯅꯕꯤꯒ ꯋꯥꯔꯤ ꯁꯥꯟꯅꯔꯤꯕꯀꯣ ꯑꯗꯨꯗꯨꯅ ꯉꯥꯍꯥꯛ ꯂꯩ ꯇ꯭ꯔꯗꯤ ꯌꯥꯔꯔꯣꯏ ꯑꯗꯣ ꯅꯪ ꯅꯪ ꯂꯣꯏꯁꯤꯟꯕ ꯂꯣꯏꯔꯕ ꯅꯪꯗꯤ ꯌꯥꯝ ꯊꯨꯏꯌꯦ꯫
ꯂꯣꯏꯁꯟꯕ ꯂꯣꯏꯔꯦ ꯀꯩꯝ ꯇꯧꯅꯤꯡꯉꯥꯢ ꯂꯩꯇ꯭ꯔꯒ ꯀꯩꯗꯧ ꯍꯥꯏꯅꯣ꯫
ꯍꯣꯏ ꯆꯨꯝꯃꯤ ꯑꯗꯨꯕꯨꯗꯤ꯫ ꯑꯗꯣ ꯅꯪꯅ ꯆꯨꯖꯥꯛ ꯉꯥꯜꯂꯝꯕꯗꯨꯗꯤ ꯆꯥꯔꯣꯏꯗ꯭ꯔꯣ ꯆꯥꯁꯦ
ꯆꯨꯖꯥꯛꯇꯣ ꯑꯃ ꯑꯅꯤ ꯄꯥꯔ ꯆꯠꯂꯖꯤꯔꯥ꯫
ꯍꯣꯏ ꯆꯠꯂꯁꯦ ꯁꯥꯏꯔ ꯁꯥꯏꯔꯒ ꯆꯠꯈ꯭ꯔꯁꯦ꯫
ꯑꯗꯨꯅ ꯐꯒꯗ꯭ꯔꯥ ꯈꯜꯂꯦ ꯍꯥꯏꯗꯤ ꯑꯦꯝꯇꯤꯗ ꯑꯃꯨꯛ ꯆꯠꯂꯒ ꯆꯥꯔꯨꯗꯧꯁꯨ ꯄꯨꯠ ꯅꯨꯡꯉꯥꯏꯔꯣꯏꯅꯦ꯫
ꯍꯣꯏ ꯍꯣꯔꯦ ꯑꯗꯨ ꯑꯩ ꯉꯔꯥꯡꯁꯨꯅꯦ ꯑꯦꯝꯇꯤ ꯏꯁꯇꯣꯃꯥꯛꯇ ꯀꯩꯅꯣ ꯇꯧꯁꯜꯂꯨꯕꯩꯅꯦ ꯍꯥꯏꯕ ꯄꯥꯅꯤꯄꯨꯔꯤ ꯆꯥꯁꯤꯜꯂꯨꯕꯗꯣ
ꯍꯣꯏ ꯉꯔꯥꯡꯒꯤ ꯄꯥꯅꯤꯄꯨꯔꯤꯗ ꯄꯨꯔꯥ ꯁꯣꯏ ꯍꯥꯏꯕ꯫
ꯑꯗꯣ ꯄꯨꯛꯇꯨ ꯌꯥꯝ ꯆꯥꯛꯑꯦꯕ꯫
ꯀꯌꯥ ꯅꯨꯡꯉꯥꯏꯇꯦꯅꯦ ꯄꯨꯛꯁꯦ꯫
ꯑꯩꯁꯨ ꯄꯨꯛꯁꯦ ꯃꯊꯛ ꯃꯈꯥ ꯑꯣꯜꯍꯟꯒꯔꯦꯕ ꯑꯗꯨꯅ ꯑꯗꯨꯗꯨꯅꯅꯦꯕ ꯑꯩꯒꯤ ꯍꯧꯖꯤꯛ ꯐꯥꯎꯕ ꯄꯨꯛ ꯅꯨꯡꯉꯥꯏꯇ꯭ꯔꯤꯁꯦ ꯑꯗꯨ ꯐꯔꯦ ꯀꯩꯅꯣ ꯇꯧꯔꯁꯦ ꯅꯪꯁꯨ ꯂꯣꯏꯁꯤꯜꯂꯣ ꯑꯩꯁꯨ ꯑꯝꯇ ꯂꯣꯏꯁꯟꯈꯤꯒꯦ ꯑꯗꯨꯗꯨꯒꯅꯦ ꯍꯨꯔꯦꯟ ꯑꯃꯨꯛ ꯁꯥꯟꯅꯁ ꯁꯦ ꯋꯥꯔꯤꯁꯦ ꯅꯠꯇ꯭ꯔꯗꯤ ꯅꯪꯒ ꯑꯩꯒꯁꯦ ꯀꯩꯅꯣ ꯇꯧꯅꯔꯅꯦꯕ ꯑ ꯉꯥꯏꯅꯔꯒ ꯂꯩꯔꯒꯗꯤ ꯍꯨꯔꯦꯟ ꯍꯜꯂꯛꯄꯗ ꯑꯃꯨꯛ ꯊꯦꯡꯉꯅꯦꯕ ꯑꯈꯣꯏꯗꯣ ꯊꯦꯡꯉꯗꯤ ꯆꯥꯛ ꯇꯨ ꯊꯣꯡꯉꯒ ꯆꯥꯗꯣꯏꯅꯤꯅ ꯊꯦꯡꯗꯣꯛꯈ꯭ꯔꯗꯤ ꯍꯦꯛꯇ ꯅꯪꯍꯧꯗꯦꯕ ꯃꯇꯝꯗꯣ꯫ ꯑꯗꯨꯗꯨꯅ ꯊꯝꯃꯒꯦ ꯑꯩꯁꯨ ꯑꯗꯨ ꯅꯪꯁꯨ ꯊꯝꯃꯣꯀꯣ꯫
ꯎꯝ
ꯅꯪꯅ ꯑꯣꯏꯅ ꯊꯝꯃꯣ
ꯍꯣꯏ ꯑꯩ ꯊꯝꯒꯦꯁꯦ ꯆꯑꯣ
ꯕꯥꯏ ꯕꯥꯏ
ꯕꯥꯏ